ꯍꯜꯂꯣ
ꯍꯜꯂꯣ
ꯅꯨꯡꯉꯥꯏꯔꯤꯕꯧ
ꯑꯥꯎ ꯅꯨꯡꯉꯥꯏꯔꯤꯌꯦ
ꯀꯔꯝ ꯀꯔꯝ ꯄꯥꯜꯂꯤꯒꯦ
ꯑꯁ ꯑꯩ ꯑꯗꯨꯝ ꯂꯩꯔꯤꯗꯨꯅꯦ ꯏꯇꯥꯎꯗꯤ
ꯑꯩꯁꯨ ꯑꯗꯨꯝ ꯂꯩꯔꯤꯗ ꯏꯕꯥꯅꯤꯁꯦ ꯄꯥꯎ ꯌꯥꯝ ꯐꯥꯎꯅꯗꯕꯕꯨꯗꯤ ꯅꯠꯇꯦ ꯑꯗꯨ ꯑꯩꯅ ꯁꯨꯝ ꯍꯪꯕꯅꯤꯗ ꯅꯪ ꯅꯨꯡꯉꯥꯏꯔꯤꯕ ꯈꯣꯠꯂꯤꯕ ꯑꯗꯨ ꯍꯪꯗ ꯀꯨꯏꯔꯦꯅ
ꯍꯟꯗꯛꯇꯤ ꯗꯤꯄꯥꯔꯠꯃꯦꯟꯒꯤ ꯊꯕꯛ ꯆꯤꯟꯈꯤꯕꯩꯔ ꯈꯪ ꯁꯤꯚꯔꯥ ꯀꯩꯅꯣ ꯄꯥ ꯄꯥꯛ ꯊꯦꯡꯅꯕ ꯐꯪꯗ꯭ꯔꯤꯌꯦ
ꯃꯥꯅꯦ ꯉꯁꯤꯗꯩꯗꯤ ꯂꯣꯏꯔꯕꯅꯤꯅ ꯑꯗꯨꯝ ꯂꯥꯛꯑꯅꯤꯗ ꯑꯩꯁꯨ ꯍꯣꯁꯇꯦꯜꯗ ꯂꯥꯛꯀꯗꯕ ꯊꯕꯛ ꯈꯔꯁꯨ ꯂꯩ
ꯀꯩꯅꯣꯝꯇ ꯍꯪꯒꯦꯅꯦ ꯑꯗꯣ ꯅꯣ ꯗꯤꯌꯨ ꯇꯥꯟ ꯊꯣꯛꯄꯗꯣ
ꯑꯥ
ꯑꯗꯨ ꯀꯃꯥꯏꯅ ꯇꯧꯒꯦꯗꯣ ꯍꯥꯏꯐꯦꯠ ꯍꯥꯏꯔꯛꯑꯣ
ꯑꯣ ꯁꯥꯔꯇꯤꯐꯤꯀꯦꯠ ꯂꯧꯕꯩꯗꯣ ꯅꯠꯇ꯭ꯔꯣ
ꯍꯣꯏꯅꯦ
ꯑꯗꯨꯒ ꯀꯩꯅꯣ ꯀꯩꯀꯥ ꯑꯗꯨꯗꯣ ꯑꯍꯥꯟꯕꯗꯅꯦ
ꯑꯥ
ꯑꯩꯈꯣꯏꯅ ꯀꯩꯅꯣ ꯖꯦꯔꯣꯁ ꯇꯧꯕꯗꯣ ꯑꯗꯨꯗꯒꯤ ꯐꯣꯝ ꯑꯃ ꯂꯧꯊꯣꯛꯄꯤꯔꯅꯦꯕ ꯀꯣ ꯅꯣꯗꯤꯌꯨ ꯐꯣꯝ ꯑꯝꯇ ꯄꯤꯕꯤꯔꯛꯑꯣ ꯍꯥꯏꯔꯣ ꯂꯨꯄꯥ ꯇꯔꯥ ꯄꯤꯕ ꯑꯃ
ꯍꯣꯏ
ꯑꯗꯨꯒ ꯑꯩꯈꯣꯏ ꯃꯤꯡ ꯀꯩꯀꯥ ꯃꯦꯟꯁꯤꯜꯂꯅꯤꯗꯅ ꯑꯩꯈꯣꯏ ꯔꯦꯁ ꯁꯪ ꯀꯩꯀꯥ
ꯍꯣꯏ
ꯑꯗꯨꯒ ꯏꯍꯥꯟ ꯍꯥꯟꯕꯗ ꯂꯥꯏꯕ꯭ꯔꯦꯔꯤꯗ ꯍꯥꯟꯅ ꯄꯤꯔꯁꯨ ꯌꯥꯏ ꯅꯠꯇ꯭ꯔꯒꯅ ꯍꯥꯏꯗꯤ ꯄꯥꯔꯃꯤꯠꯇ ꯍꯥꯟꯅ ꯁꯣꯏ ꯂꯧꯔꯁꯨ ꯌꯥꯏꯕꯀꯣ ꯍꯩꯁ ꯑꯣ ꯗꯤ ꯗꯣ ꯃꯉꯣꯟꯗꯒꯤ ꯑꯗꯨꯒ ꯀꯩꯅꯣ ꯇꯧꯗꯣꯏꯅꯦꯕ ꯂꯥꯏꯕ꯭ꯔꯦꯔꯤꯗ ꯑꯃꯨꯛ ꯆꯠꯇꯣꯏꯅꯦꯕꯀꯣ ꯀꯩꯒꯤꯅꯣ ꯍꯥꯏꯀꯥꯟꯗ ꯑꯩꯈꯣꯏ ꯂꯥꯏꯕ꯭ꯔꯦꯔꯤ ꯐ꯭ꯔꯤ ꯌꯥꯎꯋꯤꯗꯅ ꯑꯦꯠꯃꯤꯁꯟ ꯇꯧꯈꯤꯕꯗ ꯑꯗꯨꯗꯒꯤ ꯂꯥꯏꯔꯤꯛ ꯋꯥꯏꯕ ꯈꯣꯠꯄ ꯌꯥꯎꯈꯤꯕꯁꯤꯡꯗꯣ ꯑꯗꯨꯗꯣ ꯃꯣꯏ ꯂꯧꯕ ꯈꯣꯠꯄ꯭ꯔꯥ ꯋꯥꯏꯈꯤꯕ꯭ꯔꯥ ꯍꯥꯏꯕꯁꯦ ꯆꯦꯛ ꯇꯧꯕꯩꯅꯦꯕ ꯀꯣ
ꯑꯣ ꯗꯤꯌꯨ ꯂꯩꯕ꯭ꯔꯥ ꯗꯣ ꯌꯦꯡꯗꯣꯏꯅꯦꯕ ꯃꯣꯏꯅ ꯑꯣ
ꯃꯣꯏ ꯗꯤꯌꯨ ꯂꯩꯇ꯭ꯔꯦꯅ ꯂꯥꯏꯕ꯭ꯔꯦꯔꯤꯗꯩ ꯆꯦ ꯑꯃ ꯕꯤꯔꯛꯑꯅꯦꯕꯀꯣ ꯑꯗꯨꯒ ꯂꯥꯏꯕ꯭ꯔꯦꯔꯤ ꯆꯠꯂ ꯃꯇꯨꯡꯗ ꯏꯁꯄꯣꯠꯁ ꯂꯩꯕꯗꯣ
ꯑꯣ ꯈꯪꯉꯦ ꯈꯪꯉꯦ ꯑꯥ ꯑꯥ ꯃꯣꯏ ꯑꯦꯗꯤ ꯑꯦꯁ ꯗꯣ ꯑꯥ ꯑꯥ
ꯑꯗꯨꯗ ꯆꯠꯂꯅꯤꯗꯅ ꯑꯗꯨꯒ ꯃꯣꯏ ꯏꯁꯄꯣꯠ ꯀꯩꯀꯩ ꯋꯥꯠꯂꯤꯕ ꯈꯣꯠꯈꯤꯕ ꯂꯩꯕ꯭ꯔꯥꯅꯥ ꯑꯃꯨꯛ ꯆꯦꯛ ꯇꯧꯔꯅꯤ
ꯍꯣꯏ
ꯑꯗꯨ ꯂꯩꯇ꯭ꯔꯦ ꯍꯥꯏꯔ ꯑꯃꯨꯛ ꯄꯔꯛꯑꯅꯤꯗꯅꯀꯣ ꯑꯗꯨꯒ ꯀꯩꯅꯣꯗ ꯆꯪꯉꯅꯤ ꯑꯩꯈꯣꯏ ꯗꯤꯟ ꯑꯣꯞ ꯏꯁꯇꯨꯗꯦꯟ ꯑꯣꯐꯤꯁ ꯂꯩꯕꯗꯣ ꯑꯗꯨ ꯑꯗꯨꯗ ꯑꯃꯨꯛ ꯆꯪ ꯆꯪꯑꯒ ꯃꯣꯏꯗꯒꯤ ꯀꯩꯀꯩ ꯂꯧꯈꯤꯕ ꯀꯩꯒꯩ ꯍꯥꯏꯕ ꯑꯃ ꯇꯝꯃꯒ ꯈꯣꯠꯄ ꯑꯗꯨꯝ ꯌꯦꯡꯉꯅꯤꯗꯅ ꯍꯥꯜꯂꯣ
ꯍꯣꯏ
ꯀꯔꯤꯝꯇ ꯂꯧꯈꯤꯕ ꯈꯣꯠꯈꯤꯕ ꯂꯩꯇꯦꯅ ꯍꯥꯏꯔꯒ ꯀꯩꯅꯣ ꯇꯧꯔꯅꯤ ꯑꯩꯈꯣꯏ ꯑꯃꯨ
ꯑꯥ
ꯑꯗꯨ ꯂꯣꯏꯔꯕ ꯃꯇꯨꯡꯅꯦ ꯀꯩꯅꯣꯗꯧꯨꯛ ꯆꯠꯕ ꯏꯕ꯭ꯂꯣꯛꯀꯤꯅꯦ ꯅꯥꯤꯛꯅ ꯑꯃ ꯂꯩ
ꯑꯣ
ꯐꯥꯏꯅꯥꯟ ꯁꯁꯟꯒꯤ ꯃꯃꯥꯡꯗ ꯀꯩꯅꯣꯗ ꯆꯪꯉꯦ ꯑꯦꯗꯃꯤꯁꯟꯗ ꯍꯥꯏꯇꯥꯔꯦ ꯁꯥꯇ꯭ꯔꯗꯣ ꯍꯣꯁꯇꯦꯜꯗ ꯂꯩꯔꯝꯕ꯭ꯔꯥ ꯑꯥ ꯐꯣꯝꯕꯨꯗꯤ ꯂꯧꯗꯣꯏꯅꯦ ꯉꯁꯥꯏ ꯑꯩꯈꯣꯏꯅ ꯆꯤꯡꯊꯣꯛꯈꯤꯕ ꯐꯣꯝꯗꯣ ꯑꯗꯨꯗ ꯂꯣꯏ ꯌꯥꯎꯔꯕꯅꯦ ꯄꯨꯝ ꯑꯅꯤ ꯂꯧꯒꯅꯦꯕꯀꯣ ꯑꯅꯤꯃꯛ ꯁꯣꯏ ꯇꯧꯔꯛꯀꯅꯦꯕ ꯑꯃꯅ ꯗꯤꯄꯥꯔꯠꯃꯦꯟꯗ ꯄꯤꯗꯣꯢꯕ ꯑꯃꯅ ꯀꯩ ꯑꯦ ꯕ꯭ꯂꯣꯛꯇ ꯄꯤꯁꯟꯗꯣꯏꯕ
ꯑꯣ
ꯊꯣꯡꯗꯣ ꯑꯝꯇ ꯊꯤꯁꯤꯜꯂꯣ ꯃꯈꯣꯟ ꯑꯗꯨꯒꯅꯦ ꯑꯗꯨꯗꯒꯤꯗꯤ ꯍꯧꯖꯤꯛꯀꯤ ꯀꯦꯁ ꯀꯥꯎꯟꯇꯔꯅ ꯑꯦ ꯕ꯭ꯂꯣꯛ ꯃꯅꯤꯡꯗ ꯑꯃ ꯂꯩꯕꯅꯦꯕ
ꯈꯪꯉꯦ ꯈꯪꯉꯦ
ꯑꯗꯨꯒꯤ ꯗꯥꯁ ꯁꯨꯔꯦꯁ ꯀꯧꯕꯗꯣ ꯃꯉꯣꯟ ꯑꯩꯈꯣꯏꯅ ꯑꯩꯈꯣꯏ ꯇꯝꯃꯝꯕꯗ ꯍꯣꯁꯇꯦꯜ ꯂꯩꯔꯝꯕ ꯈꯣꯠꯂꯝꯕ꯭ꯔꯥ ꯑꯦꯗꯃꯤꯁꯟ ꯐꯖꯅ ꯇꯧꯕ꯭ꯔꯥ ꯆꯦꯛ ꯇꯧꯔꯅꯤꯗꯅ ꯀꯣ ꯍꯣꯁꯇꯦꯜ ꯂꯩꯔꯝꯕ ꯂꯩꯔꯒꯅ ꯃꯣꯏ ꯗ꯭ꯌꯨ ꯂꯩꯔꯝꯕꯗꯤ ꯊꯤꯗꯣꯛꯄ ꯑꯗꯨꯒ ꯂꯩꯔꯝꯗꯕ ꯑꯣꯏꯔꯒꯅꯅꯦ ꯀꯩꯅꯣ ꯇꯧꯗꯣꯏꯕ ꯎꯝ ꯗꯤꯌꯨ ꯂꯩꯇ꯭ꯔꯦ ꯈꯣꯠꯇ꯭ꯔꯦꯗ ꯏꯔꯛꯑꯅꯦꯕ ꯀꯣ
ꯍꯣꯏ
ꯂꯨꯄꯥ ꯁꯚꯦꯟ ꯍꯟꯗ꯭ꯔꯦꯗ ꯔꯤꯐꯟ ꯇꯧꯔꯛꯀꯅꯤꯒ ꯂꯣꯏ ꯏꯔꯛꯀꯅꯦꯕꯀꯣ ꯑꯗꯨ ꯂꯥꯁꯥꯁ ꯑꯦꯕ꯭ꯂꯣ ꯀꯤ ꯐꯥꯏꯅꯥꯟꯁ ꯁꯦꯛꯁꯟ ꯑꯃ ꯂꯩꯕꯅꯦꯕ ꯑꯗꯨꯗ ꯄꯤꯁꯍꯜꯂꯝꯗꯣꯏꯕ ꯑꯗꯨꯒ ꯂꯣꯏꯔꯦ ꯑꯗꯨ ꯄꯤꯁꯜꯂ ꯃꯇꯨꯡꯗ
ꯑ ꯑꯗꯨꯒ ꯃꯣꯏꯒꯤ ꯀꯩꯅꯣ ꯊꯤꯕꯗꯨꯗꯤ ꯍꯥꯏꯗꯤ ꯁꯥꯔꯗꯤꯕꯤꯀꯦꯠ ꯂꯧꯊꯣꯛꯅꯕ ꯄꯩꯁꯥ ꯅꯣꯔꯃꯦꯜ ꯊꯤꯕ ꯑꯗꯗꯒꯤ ꯒꯤꯤ ꯑꯥꯔꯖꯦꯟꯀꯤ ꯊꯤꯕꯒꯗꯨꯅ ꯀꯃꯥꯏꯅ ꯇꯧꯕ ꯄ꯭ꯔꯣꯁꯦꯁꯅꯣ ꯑꯗꯨꯅ ꯃꯊ ꯃꯊꯪꯒꯤ ꯄ꯭ꯔꯣꯁꯦꯁ ꯂꯕ
ꯑꯥ ꯑꯗꯨꯅ ꯑꯃꯨꯛ ꯑꯗꯨ ꯅꯣ ꯗ꯭ꯌꯨꯗꯣ ꯂꯣꯏ ꯇꯥꯟꯊꯣꯛꯄ ꯂꯣꯏꯔꯦ ꯃꯥ ꯗ꯭ꯌꯨ ꯂꯩꯇ꯭ꯔꯦꯅ ꯍꯥꯏꯔꯛꯑꯅꯦꯕꯀꯣ ꯑꯗꯨꯒ ꯅꯍꯨꯠꯀꯤ ꯆꯦ ꯃꯆꯦꯠ ꯑꯝ ꯄꯤꯔꯛꯀꯅꯦꯕꯀꯣ ꯑꯗꯨꯗꯤ ꯑꯩꯈꯣꯏꯅ ꯄꯥꯏꯍꯧꯕ ꯑꯗꯨ ꯆꯦꯗꯣ ꯄꯨꯔꯦꯗꯅ ꯑꯗꯨꯒ ꯁꯥꯔꯇꯤꯐꯤꯀꯦꯠ ꯂꯐꯝꯗꯣ ꯑꯗꯨꯗꯒꯤ ꯁꯥꯔꯇꯤꯐꯤꯀꯦꯠ ꯇꯥꯟꯊꯣꯛꯄꯩꯁꯨ ꯐꯣꯝ ꯂꯩꯌꯦꯕꯀꯣ ꯑꯩꯈꯣꯏꯁꯦ ꯌꯨꯅꯤꯚꯔꯁꯤꯇꯤꯗ ꯇꯝꯃꯛꯄ ꯑꯣꯏꯔꯒꯅ ꯌꯨꯅꯤꯚꯔꯁꯤꯇꯤꯅ ꯑꯗꯨꯝ ꯁꯥꯏꯟ ꯇꯧꯖꯈ꯭ꯔꯅꯦꯕꯀꯣ
ꯍꯣꯏ
ꯑꯗꯨꯒ ꯀꯔꯤꯒꯨꯝꯕ ꯀꯣꯂꯦꯖꯀꯤ ꯁꯥꯔꯗꯤꯐꯤꯀꯦꯠ ꯍꯥꯏꯗꯤ ꯒ꯭ꯔꯦꯁꯟ ꯂꯩꯗꯅ ꯁꯤ ꯂꯧꯒꯦ ꯍꯥꯏ ꯑ ꯐꯧꯝ ꯆꯤꯡꯊꯣꯛꯑꯅꯤꯗꯅ
ꯍꯣꯏ
ꯑꯗꯨꯒ ꯀꯩꯅꯣ ꯇꯧꯒꯔꯅꯤ ꯀꯣꯂꯦꯖꯀꯤ ꯄ꯭ꯔꯤꯟꯁꯤꯄꯥꯜꯗꯣ ꯑꯗꯨꯒꯤ ꯁꯥꯏꯟ ꯂꯧꯕ ꯆꯠꯂꯨꯅꯦꯕ ꯑꯩꯅ ꯂꯧꯕ ꯁꯕꯖꯦꯛ ꯀꯩ ꯀꯩ ꯀꯣꯠ ꯂꯧꯒꯦꯅ ꯍꯥꯏꯕꯅꯆꯤꯡꯕꯗꯣ ꯑꯗꯨ ꯑꯗꯨꯒꯤ ꯁꯥꯏꯟꯗꯣ ꯇꯧꯔꯅꯤ ꯑ ꯄꯣꯔꯛꯑꯒ ꯑꯃꯨꯛ ꯑꯦ ꯕ꯭ꯂꯣꯛꯇ ꯄꯩꯁꯥ ꯊꯤꯔꯒ ꯑꯗꯒꯤ ꯂꯧꯊꯣꯛꯆꯒꯦꯅꯀꯣ ꯌꯥꯝ ꯈ꯭ꯋꯥꯏꯗꯒꯤ ꯇꯞꯄꯗꯨꯅ ꯂꯨꯄꯥ ꯆꯥꯝꯃ ꯌꯥꯡꯈꯩ ꯑꯣꯏꯕꯅꯦꯕ ꯑꯗꯨꯗꯒꯤꯗꯤ ꯌꯥꯝ ꯑꯥ ꯌꯥꯝ ꯐꯥꯁ ꯑꯣꯏꯅ ꯂꯧꯒꯦ ꯍꯥꯏꯔꯒꯅ ꯂꯨꯄꯥ ꯆꯍꯨꯝ ꯑꯣꯏꯕꯅꯦꯕ ꯑꯗꯨꯃꯥꯏꯅ ꯑꯗꯣ ꯂꯨꯄꯥ ꯆꯥꯝ ꯌꯥꯡꯈꯩꯒꯤ ꯂꯧꯕꯗꯣ ꯑꯗꯨꯝ ꯃꯃꯅꯤꯗ ꯈꯪꯅ ꯆꯥꯟꯅꯕ ꯎ ꯈꯪꯅ ꯆꯥꯟꯅꯕ ꯂꯩꯔꯗꯤꯅꯦ
ꯍꯣꯏ
ꯑꯗꯨꯝ ꯊꯨꯅ ꯂꯧꯊꯣꯛꯄ ꯌꯥꯕꯅꯤ
ꯑꯣ ꯑꯣ ꯑꯣ ꯑꯩꯖꯨ ꯑꯗꯥꯏꯟ ꯇꯧꯒꯦ ꯈꯜꯂꯤꯅꯦ ꯑꯗꯨ ꯏꯕꯥꯅꯤ ꯑꯃꯝꯇ ꯆꯠꯃꯤꯟꯅꯁꯤꯔꯣ ꯑꯩ ꯅꯣꯡꯃ ꯂꯥꯛꯀꯦ
ꯆꯠꯃꯤꯟꯅꯁꯦ ꯍꯟꯗꯛ ꯊꯣꯛꯑꯗꯤ ꯇꯥꯟꯊꯣꯛꯁꯦ ꯑꯩꯈꯣꯏ ꯊꯕꯛ ꯅꯨꯡꯃꯛꯁꯨ ꯀꯧꯔꯛꯇꯔꯃꯤꯅꯀꯣ ꯑꯗꯒꯤ ꯊꯥꯒꯗꯕ ꯈꯣꯠꯀꯗꯕ ꯄꯔꯤꯈꯥ ꯃꯆꯥ ꯃꯆꯥꯁꯨ ꯂꯩꯕꯅꯤꯅꯅꯦ ꯑꯝ ꯈꯜꯂ ꯀꯥꯟꯗ ꯁꯥꯔꯇꯤꯐꯤꯀꯦꯠ ꯆꯦꯛ ꯇꯧꯒꯦ ꯍꯥꯏꯅꯗꯤ ꯀꯩꯅꯣ ꯇꯧꯗꯣꯏꯅꯤꯗꯅ
ꯃꯥꯅꯦ ꯑꯗꯨꯅꯦ ꯑꯩꯁꯨ ꯌꯨꯝꯗꯁꯨ ꯑꯗꯨꯝ ꯍꯥꯏ ꯂꯩꯔꯦꯕ ꯂꯧꯊꯣꯛ ꯂꯧꯊꯣꯛ ꯊꯑꯣ ꯑꯝꯇ ꯂꯧꯊꯣꯛꯑꯣꯅ ꯑꯗꯨꯗ ꯑꯩꯅ ꯁꯣꯝꯗ ꯂꯧꯊꯣꯛꯑꯦ ꯊꯥꯖꯤꯟꯈ꯭ꯔꯦꯅ ꯍꯥꯏꯖꯤꯟꯈ꯭ꯔꯦꯕ ꯑꯗꯨꯅ ꯑꯩꯗꯤ ꯁꯨꯝ ꯉꯥꯡ ꯂꯩꯕꯗꯣ ꯇꯥꯅꯤꯡꯉꯛꯇꯦꯅꯀꯣ
ꯎꯝ ꯑꯁ ꯑꯩꯁꯨ ꯃꯥꯁꯇꯔ ꯂꯣꯏꯕ ꯀꯨꯏꯔꯕꯅꯤꯅꯦ ꯅꯪꯒꯒ ꯆꯞ ꯃꯥꯟꯅ ꯂꯣꯏꯃꯤꯟꯅꯩꯅꯤꯗꯅ ꯍꯧꯖꯤ ꯄꯕꯥ ꯅ ꯁꯣ ꯊꯅꯤ
ꯑꯗꯨꯅꯤ ꯑꯗꯨꯃꯥꯏ ꯉꯥꯡ ꯂꯩꯔꯦꯕ ꯍꯣꯏ
ꯊꯕꯛꯁꯤꯁꯨ ꯀꯧꯔꯛꯇꯝꯅꯤꯅꯀꯣ
ꯃꯥꯅꯤ
ꯕꯤꯠ ꯂꯩꯇ꯭ꯔꯦ ꯅꯪꯕꯨ ꯂꯧꯊꯣꯛꯅꯤꯡꯕꯒꯤꯗꯣ
ꯑꯗꯨꯗꯤ ꯗꯀꯥꯔ ꯂꯩꯇꯦꯗꯅ ꯍꯥꯏꯗꯤ ꯑꯗꯨꯒꯤ ꯑꯩꯈꯣꯏꯗ ꯁꯤꯖꯤꯟꯅꯐꯝ ꯏꯔꯩ ꯂꯩꯇꯕꯗꯣ
ꯑ
ꯑꯗꯨꯅꯅꯦ ꯑꯗꯒꯤ ꯍꯧꯖꯤꯛꯄꯨꯗꯤ ꯊꯕꯛ ꯈꯔ ꯀꯧꯔꯛꯑꯅꯤꯅ ꯇꯥꯏ ꯑꯣꯖꯥꯒꯤ ꯀꯩꯒꯤ ꯑꯗꯨꯗ ꯍꯥꯏꯔꯒ ꯅꯪ ꯉꯁꯥꯏ ꯐꯥꯏꯅꯦꯜꯇꯤꯁꯤꯡ ꯆꯠꯂꯨꯏ ꯅꯠꯇ꯭ꯔꯣ
ꯆꯠꯅꯦ
ꯀꯃꯥꯏ ꯀꯃꯥꯏ ꯇꯧꯒꯦ ꯅꯣꯏꯒꯤꯗꯤ
ꯑꯗꯨꯝ ꯅꯨꯡꯉꯥꯏꯈꯤꯌꯦ ꯉꯁꯥꯏ ꯁꯥꯔ ꯑꯣꯖꯥꯍꯣꯏ ꯂꯥꯛꯄ ꯗꯣ ꯃꯣꯏ ꯑꯦꯛꯁꯇ꯭ꯔꯅꯦꯜ ꯂꯥꯛꯄꯗꯣ ꯃꯣꯏ ꯑꯅꯤ ꯂꯥꯛꯑꯦꯕꯀꯣ ꯑꯗꯨꯒ ꯃꯦꯗꯥꯝꯗꯨ ꯑꯗꯨꯝ ꯌꯦꯡꯖꯟ ꯈꯣꯠꯆꯟꯕꯩ ꯂꯩꯕ ꯍꯥꯏꯇꯥꯔꯦ ꯍꯣꯏ ꯑꯈꯣꯏ ꯇꯥꯛꯑꯦ ꯑꯩꯅ ꯂꯥꯁ ꯄꯦꯔꯠ ꯆꯪꯉꯦꯕꯀꯣ
ꯑꯥ
ꯑꯩꯅ ꯇꯥꯛꯄ ꯇꯤꯆꯤꯡ ꯏꯁꯇꯥꯜ ꯑꯦꯛꯄꯦꯟꯅꯦꯁꯟ ꯀꯩꯀꯥ ꯂꯣꯏ ꯌꯥꯔꯦ ꯑꯗꯨꯒ ꯑꯩꯒꯤ ꯕꯪꯒ ꯑꯩ ꯂꯤꯠꯄ ꯐꯨꯔꯤꯠ ꯑꯁꯥꯡꯕꯗꯨ ꯊꯦꯛꯀꯠꯂꯨꯕ
ꯊꯤꯈꯠꯂꯨꯕꯒ ꯑꯣ ꯑꯣ
ꯈꯨꯗꯅ ꯊꯤꯒꯠꯄꯗꯣ
ꯑꯣ ꯑꯗꯨꯒꯤ ꯍꯥꯏꯔꯞ ꯑꯥ
ꯌꯥꯗꯦ ꯈꯣꯠꯇꯦ ꯍꯌꯦꯡ ꯅꯣꯚꯣꯗꯤꯌꯥ ꯑꯣꯖꯥ ꯀꯧꯔꯛꯄ ꯈꯣꯠꯂꯛꯄꯗ ꯌꯥꯝꯅ ꯑꯦꯛꯇꯤꯞ ꯑꯣꯏꯅ ꯌꯥꯝꯅ ꯀꯟꯐꯤꯗꯦꯟꯁ ꯂꯩꯅꯀꯣ ꯇꯧꯒꯗꯕꯅꯤ ꯈꯣꯠꯀꯗꯕꯅꯤ ꯍꯥꯏꯕꯗꯨꯁ
ꯃꯣꯏꯒꯤ ꯗꯦꯃꯣꯟꯁꯇ꯭ꯔꯦꯁꯟ ꯇꯧꯍꯜꯂꯦ ꯍꯥꯏꯕꯅꯤ
ꯎꯝ ꯇ꯭ꯔꯦꯁꯟ ꯇꯥꯟꯕꯗꯣ ꯑꯗꯨꯒꯨꯝꯕꯗꯨꯗ ꯑꯝꯇ ꯌꯥꯜꯗꯅ ꯑꯩꯈꯣꯏꯇ ꯈꯔ ꯊꯥꯗꯧ ꯈꯨꯗꯥ ꯐꯥꯖꯤꯜꯂꯨ ꯑꯗꯨꯒ ꯑꯩꯕꯨꯗꯤ ꯑꯗꯨꯝ ꯆꯣꯛꯗ ꯁꯅ ꯄꯥꯏꯕꯗꯤ ꯍꯥꯏꯔꯛꯀꯦꯕ ꯐꯨꯔꯤꯠꯇꯣ ꯈꯛꯇꯅꯦꯕꯀꯣ
ꯑꯣ
ꯅꯨꯄꯥ ꯑꯍꯨꯝ ꯐꯨꯔꯤꯠ ꯊꯦꯀꯠꯄ ꯍꯥꯏꯇꯥꯥꯔꯦ
ꯑꯣ ꯑꯩꯈꯣꯏꯒꯤꯁꯨ ꯉꯁꯤ ꯇꯧꯔꯨꯏꯌꯦ ꯑꯗꯣ ꯑꯩꯈꯣꯏꯒꯤꯁꯨ ꯑꯦꯛꯁꯇꯔꯅꯦꯜꯗꯨ ꯅꯣꯏꯒꯕꯨ ꯆꯞ ꯃꯥꯟꯅꯝꯗꯧ ꯃꯥꯜꯂꯤꯅꯦ
ꯃꯥꯟꯅꯔꯝꯒꯅꯤ ꯑꯩꯈꯣꯏ ꯂꯣꯏꯔ ꯃꯇꯨꯡꯗ ꯅꯣꯏꯒꯤ ꯑꯃꯨꯛ ꯆꯠꯅꯤ ꯍꯥꯏꯍꯧꯕꯅꯤ ꯅꯣꯏ ꯀꯔꯤ ꯁ꯭ꯀꯨꯜꯗ ꯇꯥꯕꯅꯣ
ꯏꯁꯥ ꯑꯅ ꯂꯥꯡꯊꯕꯥꯜꯗ ꯂꯩꯕꯗꯣ ꯑꯦꯝ ꯌꯨ ꯅꯥꯀꯟꯒꯤꯗꯣ
ꯑꯣ ꯑꯣ ꯑꯆꯥꯅ
ꯑꯗꯨ ꯑꯣꯏꯗꯣꯏꯅꯤ ꯃꯥꯅꯦ ꯃꯥꯅꯦ ꯑꯣ ꯑꯗꯨꯅ ꯄꯨꯡ ꯇꯔꯥꯃꯥꯊꯣꯏ ꯃꯈꯥꯏ ꯁ꯭ꯋꯥꯏꯗ ꯌꯧꯔꯛꯑꯦꯕ ꯃꯣꯏꯗꯣ ꯑꯗꯨ ꯇꯥꯔꯗꯤ ꯅꯣꯏ ꯂꯣꯏꯔ ꯂꯥꯛꯄ ꯁꯣꯏ ꯑꯣꯏꯗꯣꯏꯅꯦꯕ ꯅꯣꯏ ꯉꯁꯥꯏ ꯄꯨꯡ ꯀꯌꯥꯗꯩ ꯍꯧꯒꯦ
ꯑꯈꯣꯏ ꯀ꯭ꯂꯥꯁ ꯑꯩꯈꯣꯏꯅ ꯇꯥꯕꯗꯣ ꯂꯤꯂꯣꯡꯒꯤ ꯑꯃ ꯍꯥꯌꯔ ꯁꯦꯀꯦꯟꯗꯔꯤ ꯂꯩꯕꯗꯣ ꯑꯗꯨꯗꯨꯅꯦ ꯋꯥꯈꯜ ꯆꯠꯂꯤꯗꯣ ꯑꯗꯨꯒꯤ ꯀ꯭ꯂꯥꯁꯇꯣ ꯄꯨꯡ ꯃꯥꯄꯜꯗꯩ ꯍꯧꯋꯦꯕꯀꯣ ꯁ꯭ꯀꯨꯜꯗꯣ ꯑꯗꯨ ꯂꯣꯏꯔꯒ ꯑ ꯑꯩꯈꯤꯏ ꯄꯨꯡ ꯃꯥꯄꯜ ꯈꯤꯇꯪ ꯍꯦꯜꯂꯛꯄꯗꯒꯤ ꯃꯣꯏ ꯑꯦꯛꯁꯇꯔꯅꯦꯜ ꯀꯥꯡꯒꯨ ꯂꯥꯛꯑꯦ ꯑꯗꯨꯒ ꯃꯥꯏ ꯃꯥꯏ ꯀꯥꯗ ꯆꯪꯉ ꯌꯦꯡꯈ꯭ꯔꯦ
ꯎꯡꯍꯥ
ꯑꯗꯨ ꯌꯦꯡꯉ ꯃꯇꯨꯡꯗꯅꯦ ꯀꯩꯅꯣ ꯇꯧꯔꯦ ꯂꯣꯏ ꯌꯦꯡꯉ ꯃꯇꯨꯡꯗ ꯄꯩꯕꯥ ꯇꯧꯋꯦ ꯕꯩꯕꯥꯗꯣ ꯑꯍꯥꯟꯕ ꯑꯍꯥꯟꯕꯗ ꯃꯣꯏ ꯑꯩꯅ ꯀ꯭ꯂꯥꯁ ꯇꯥꯛꯑꯒ ꯆꯪꯉꯛꯄ ꯑꯗꯅꯦ ꯍꯧ ꯂꯩꯔꯝꯃꯦꯕꯀꯣ ꯃꯣꯏ ꯑꯃ ꯑꯅꯤ ꯀꯧꯊꯣꯛꯑꯒ ꯍꯪ ꯂꯩꯔꯝꯕ ꯍꯥꯏꯇꯥꯔꯦ ꯅꯪ ꯅꯦꯁꯟ ꯄ꯭ꯂꯥꯟꯁꯦ ꯀꯃꯥꯏꯅ ꯇꯧꯗꯅꯣ ꯀꯩꯗ ꯁꯦꯝꯃꯤ ꯈꯣꯠꯂꯤ ꯀꯥꯏꯅ ꯑꯗꯨꯗꯒꯤꯗꯤ ꯍꯔꯕꯥꯁꯌꯥꯟ ꯒꯤꯛ ꯀꯩꯅꯣꯖꯦ ꯀꯌꯥ ꯂꯩ ꯏꯁꯇꯦꯞꯁꯦ ꯀꯌꯥ ꯂꯩ ꯁꯤꯅꯦꯕꯀꯣ
ꯍꯣꯏ ꯍꯣꯏ
ꯁꯥꯇ꯭ꯔꯤ ꯑꯩꯈꯣꯏꯒꯤ ꯑꯣꯖꯥ ꯅꯨꯄꯤꯈꯩꯗꯣ ꯑꯗꯨꯅ ꯀꯃꯥꯏꯅ ꯇꯧꯒꯦꯗ ꯃꯣꯏꯗꯤ ꯑꯥꯏꯗꯦꯟꯇꯤꯐꯤꯀꯦꯁꯟ ꯗꯇꯥ ꯀꯩꯀꯥ ꯀꯩ ꯇꯧꯕꯗꯣ ꯑꯗꯨꯗꯣ ꯄꯨꯁꯤꯜꯂꯒ ꯇꯔꯥ ꯇꯔꯨꯛ ꯑꯩꯅ ꯍꯥꯏꯔꯨꯔꯕ ꯑꯦ ꯇꯥꯟ ꯐꯔꯕꯥꯁꯤꯅꯦ
ꯑꯥ
ꯏꯁꯅꯦ ꯅ ꯃꯗꯨꯅ ꯈꯔ ꯃꯁꯥꯛ ꯆꯥꯎꯕꯗꯣ ꯑꯗꯨꯒ ꯑꯗꯨꯒ ꯀꯩꯅꯣꯗꯨꯅ ꯃ ꯄꯔꯃꯤꯂꯥꯅ ꯄ꯭ꯔꯣꯝ ꯊꯣꯛꯂꯛꯑꯦ
ꯑꯥ
ꯑꯩ ꯍꯥꯏꯌꯨꯅꯦ ꯃꯉꯥ ꯂꯩ ꯍꯥꯏꯌꯨꯅꯦꯅ
ꯑ ꯎ
ꯑ ꯀ ꯑꯗꯨꯦ ꯃꯥ ꯍ ꯆꯪꯉꯣ ꯆꯪꯉꯣ ꯌꯥꯅꯤꯦꯅ ꯍꯥꯏꯔꯤꯕꯀꯣ
ꯑꯥ
ꯑꯗꯨꯗꯒꯤ ꯁ ꯇꯣꯝꯕꯅ ꯑꯦ ꯑꯗꯨ ꯍꯪꯉꯗꯣꯏꯁꯤ ꯆꯥꯎꯔꯥꯛꯅ ꯄꯨꯟꯅ ꯍꯪꯉꯒ ꯐꯤꯗꯕꯦꯛ ꯈꯔ ꯄꯤꯔ ꯂꯣꯏꯁꯤꯜꯂꯒꯦ ꯍꯥꯏꯔꯦꯀꯣ
ꯑꯣ ꯑꯣ
ꯑꯗꯨꯉꯥꯏꯔꯦ ꯑꯗꯨꯒ ꯀꯩꯅꯣ ꯇꯧꯔꯦ ꯎꯝ ꯍꯣꯏ ꯍꯧꯖꯤꯛꯀꯤ ꯑꯣꯖꯥ ꯈꯔ ꯆꯥꯎꯕꯗꯣ ꯑꯗꯨꯅ ꯍꯕꯥ ꯁꯌꯥꯅ ꯏꯁꯇꯦꯞꯁꯤ ꯀꯌꯥ ꯂꯩꯅꯣ ꯍꯕꯥ ꯁꯅ ꯑꯌꯥꯝꯕ ꯁꯦꯝꯃꯤ ꯍꯥꯏꯗ ꯍꯪꯉꯦꯕꯀꯣ ꯍꯥꯕꯔ ꯁꯇ ꯃꯉꯥꯗ ꯍꯥꯏꯔꯦ ꯀꯩꯀꯩꯅꯣ ꯍꯥꯏꯗꯤ ꯍꯪꯉꯤ ꯄ꯭ꯔꯖꯦꯛ ꯄ꯭ꯔꯤꯄꯔꯦꯁꯟ ꯑꯗꯨꯗꯤ ꯄ꯭ꯔꯖꯦꯟꯇꯦꯁꯟ ꯀꯩꯀꯥ ꯇꯧꯕꯗꯣ ꯑꯗꯨ ꯈꯔ ꯍꯥꯏꯈꯦ ꯍꯧꯖꯤꯛꯇꯤ ꯈꯔ ꯁꯦꯝ ꯎꯝ
ꯆꯞ ꯆꯞ ꯃꯥꯟꯅꯩ ꯑꯩꯈꯣꯏꯒꯤ ꯐꯨꯔꯤꯠ ꯀꯩꯀꯥꯕꯨꯗꯤ ꯑꯩꯈꯣꯏꯗꯤ ꯂꯣꯏ ꯊꯦꯛꯀꯠꯇ꯭ꯔꯦꯕꯀꯣ
ꯎꯝ
ꯑꯗꯨꯒ ꯑꯩꯈꯣꯏꯗꯤ ꯀꯨꯏꯅꯖꯨ ꯌꯦꯡꯗ꯭ꯔꯦ ꯑꯗꯨꯝ ꯕꯩꯕꯥꯒꯗꯣ ꯇꯧꯗ꯭ꯔꯦ ꯑꯈꯣꯏꯗꯤ꯫ ꯑꯗꯨꯝ ꯀꯩꯅꯣ ꯑꯣꯏꯅ ꯐꯤꯠꯕꯦꯛ ꯑꯣꯏꯅ ꯄꯤꯔꯦꯕ ꯑꯗꯣ ꯍꯥꯔꯕꯔ ꯁꯦꯟꯒꯤ ꯍꯣꯏ ꯁꯦꯝꯕꯗ ꯁꯣꯏꯕ ꯈꯔ ꯌꯥꯎꯅꯩꯌꯦ ꯑꯩꯈꯣꯏꯗꯣ ꯁꯣꯁꯦꯜ ꯁꯥꯏꯟꯁꯀꯤꯗꯤ ꯁꯣꯏꯗ꯭ꯔꯦ꯫ ꯑꯝꯇꯥ ꯏꯪꯂꯤꯁꯀꯤꯁꯨ ꯁꯣꯏꯗꯦꯅ ꯍꯥꯏ ꯑꯗꯨꯒ ꯁꯥꯏꯟꯁꯀꯤ ꯀꯥꯡꯕꯨꯗꯣ ꯈꯔ ꯇꯣꯉꯥꯟꯕ ꯃꯥꯅ ꯄꯥꯝꯃꯤꯗꯨꯒ ꯍꯧꯖꯤꯛꯀꯤ ꯂꯥꯛꯏꯗꯨꯁꯨ ꯁꯣꯁꯦꯜ ꯁꯥꯏꯟꯁꯀꯤ ꯑꯣꯖꯥꯅꯦꯅ ꯍꯥꯏꯕꯅꯦꯕ
ꯑꯥ
ꯑꯗꯒꯤ ꯃꯥꯅ ꯄꯥꯝꯕꯗꯨꯗꯤ ꯑꯃꯨꯛ ꯁꯣꯁꯦꯜ ꯁꯥꯏꯟꯁꯇꯗ ꯗꯥꯏꯔꯦꯛ ꯁꯦꯝ ꯂꯩꯔꯝꯃꯦꯗꯅ ꯑꯗꯒꯤ ꯑꯩꯈꯣꯏꯗꯒꯤ ꯀꯔꯤꯝ ꯁꯣꯏꯗ꯭ꯔꯦ ꯑꯗꯨꯒ ꯑꯩꯒꯤ ꯁꯣꯏꯔꯤꯁꯤꯅ ꯌꯦꯁ ꯑꯣꯔꯅꯣ ꯀꯣꯏꯁꯟ ꯑꯃ ꯍꯥꯞꯄꯨꯕ ꯑꯩꯅ ꯑꯗꯨꯇꯪ ꯃꯥꯔꯛ ꯇꯧꯁꯜꯂꯛꯑꯦ ꯑꯗꯨꯒ ꯐꯤꯠꯕꯦꯛ ꯈꯔ ꯄꯤꯔꯝꯃꯦ ꯑꯗꯒꯤ ꯑꯗꯨꯝ ꯐꯖꯅ ꯇꯧꯋꯦ ꯈꯣꯠꯂꯦ ꯋꯦꯜ ꯋꯦꯜ ꯃꯣꯇꯤꯚꯦꯇꯦꯠ ꯑꯣꯏꯔꯦ ꯋꯦꯜ ꯄ꯭ꯔꯤꯄꯦꯔꯠ ꯑꯣꯏꯔꯦ ꯑꯗꯨꯒ ꯑꯩꯒꯤ ꯇꯤꯆꯤꯡ ꯑꯦꯠꯇ ꯃꯣꯏꯒꯤ ꯐꯤꯠꯕꯦꯛꯁꯦ ꯑꯗꯨꯝ ꯑꯃꯒ ꯑꯃꯒ ꯂꯣꯏ ꯃꯥꯟꯅꯩ ꯍꯥꯏꯗꯤ ꯑꯍꯨꯝ ꯑꯃꯅ ꯑꯗꯨꯝ ꯄꯣꯖꯤꯇꯤꯞ ꯄꯤꯕ
ꯎꯝ
ꯑꯗꯨꯒ ꯑꯃꯒꯨꯝꯕꯗꯤ ꯑꯗꯨꯝ ꯈꯤꯇꯪ ꯏꯝꯄ꯭ꯔꯨꯞ ꯇꯧꯍꯟꯅꯤꯡꯕ ꯖꯒꯥ ꯑꯃꯅꯤ ꯍꯥꯄꯝꯃꯦꯕ꯫ ꯑꯗꯨꯃꯥꯏꯅ ꯇꯧꯔꯒ ꯂꯦꯁꯟ ꯄ꯭ꯂꯥꯟ ꯃꯅꯨꯡꯗ ꯑꯗꯨꯃꯥꯏꯅ ꯏꯔꯝꯃꯦ꯫ ꯑꯗꯒꯤ ꯑꯩꯁꯨ ꯂꯥꯁ ꯄꯤꯔꯠꯇ ꯇꯥꯛꯑꯦ ꯑꯗꯒꯤ ꯑꯗꯒꯤ ꯂꯥꯁꯇ ꯑꯩ ꯏꯊꯟꯗꯅ ꯂꯥꯁ ꯑꯣꯏꯔꯕꯅꯤꯅ ꯀꯨꯏꯅ ꯌꯦꯡꯉ ꯂꯩꯈ꯭ꯔꯦ ꯑꯇꯣꯞꯄ ꯑꯩꯈꯣꯏ ꯏꯟꯇꯔꯅꯦꯜ ꯑꯃ ꯂꯥꯛꯄꯗꯣ
ꯑꯥ
ꯑꯗꯣ ꯃꯥ ꯃꯥꯗꯤ ꯀꯨꯏꯅ ꯌꯦꯡꯉꯦ ꯐꯅꯌꯥꯝ ꯀꯨꯏꯅ ꯍꯥꯏꯗꯤ ꯑꯇꯣꯞꯄ ꯂꯣꯏꯁꯤꯜꯂꯛꯑꯕꯅꯤꯅꯀꯣ ꯑꯇꯩꯗꯤ ꯀꯨꯏꯅ ꯌꯦꯡꯗꯦꯕ ꯑꯩꯒꯤꯗꯤ ꯃꯤꯅꯤꯠ ꯇꯔꯥꯕꯨ ꯐꯥꯔꯝꯒꯗ꯭ꯔꯥ ꯈꯪꯗꯦꯅꯤ ꯑꯗꯨꯝ ꯀꯨꯏꯅ ꯐꯝꯃꯦꯕ ꯃꯥꯗꯣ ꯑꯗꯨꯗꯩ ꯑꯩꯗꯣ ꯇꯥꯛꯅꯕ ꯐꯥꯎ ꯂꯣꯏꯁꯤꯜꯂꯛꯑꯕꯀꯣ ꯇꯥꯏꯃꯤꯡꯗꯣ
ꯎꯝ
ꯑꯗꯨꯗꯩꯗꯤ ꯔꯤꯀꯦꯄꯤꯗꯨꯂꯦꯁꯟꯗꯨꯗꯤ ꯑꯩꯗꯤ ꯀꯌꯥ ꯍꯩꯇꯦꯕ ꯑꯗ ꯚꯤꯖꯨꯂꯦꯁꯟꯗꯣ ꯑꯗꯨꯝ ꯅꯝꯗꯅꯕꯨꯗꯤ ꯇꯧꯁꯜꯂꯝꯃꯤ ꯑꯗꯨꯗꯩ ꯃꯥꯗꯣ ꯑꯗꯨꯝ ꯉꯥꯏꯍꯥꯛ ꯂꯩ ꯊꯣꯛꯈ꯭ꯔꯦ ꯑꯗꯨꯒ
ꯑꯣ
ꯑꯗꯨꯝ ꯕꯩꯕꯥ ꯇꯧꯅꯤꯅ ꯇꯧꯔꯝꯕꯗꯣ ꯑꯩꯈꯣꯏꯒꯤ ꯀꯩꯝ ꯇꯧꯗ꯭ꯔꯦꯕ ꯕꯩꯕꯥ ꯇꯧꯅꯤꯡꯉꯦ ꯀꯔꯤꯝ ꯍꯥꯏꯗ꯭ꯔꯦꯕꯀꯣ ꯑꯍꯥꯟꯕꯗꯕꯨꯗꯤ ꯃꯑꯣꯡ ꯈꯔ ꯃꯥꯜꯍꯜꯂꯝꯃꯤ ꯃꯣꯏꯅ ꯑꯁ ꯀꯥꯗꯨ ꯈꯔ ꯂꯣꯏ ꯁꯜꯂꯝꯃꯨ ꯄ꯭ꯔꯤꯄꯦꯌꯔ ꯇꯧꯔꯝꯨ ꯈꯣꯠꯂꯨꯒꯥꯏꯅ ꯑꯗꯨꯒꯗꯤ ꯂꯥꯁꯇꯗꯤ ꯑꯗꯨꯝ ꯐꯤꯗꯕꯦꯛ ꯑꯣꯏꯅ ꯄꯤꯔꯒ ꯁꯤ ꯁꯤ ꯇꯧꯕ ꯈꯣꯠꯄ ꯑꯗꯨꯝ ꯀꯩꯁꯨ ꯐꯖꯅ ꯇꯧꯋꯦ ꯈꯣꯠꯂꯦ ꯇꯧꯔꯒ ꯑꯗꯨꯝ ꯆꯠꯈ꯭ꯔꯦ ꯃꯣꯏꯗꯣ꯫
ꯍꯣꯏ ꯀꯥꯗꯣ ꯑꯩꯈꯣꯏꯅ ꯑꯩꯈꯣꯏꯒꯤ ꯍꯧꯖꯤꯛꯀꯤ ꯆꯠꯂꯤꯕ ꯁ꯭ꯀꯨꯜꯗꯣ ꯈꯔ ꯑꯣꯔꯒꯅꯥꯏꯁ ꯑꯣꯏꯗꯦꯕꯀꯣ
ꯍꯣꯏ ꯆꯞ ꯃꯥꯟꯅꯩ ꯑꯈꯣꯏꯁꯨ꯫
ꯒꯕꯔꯃꯦꯟ ꯁ꯭ꯀꯨꯜꯒ ꯑꯣꯏꯁꯜꯂꯦꯗꯅꯀꯣ